ꯍꯜꯂꯣ ꯍꯥꯎ ꯑꯁ ꯀꯩꯗꯧꯅꯤ ꯑꯉꯥꯡ ꯌꯦꯡꯉꯤꯕꯅꯤꯌꯦ
ꯑꯣ ꯊꯕꯛ ꯃꯐꯝꯗ ꯂꯩꯕ꯭ꯔꯣ
ꯂꯩꯗꯥ
ꯑꯣ ꯑꯁꯨ ꯁꯗꯏꯗꯤ
ꯑꯣ ꯊꯕꯛ ꯆꯠꯄ꯭ꯔꯣ
ꯍꯣꯏ ꯆꯠꯂꯦ
ꯌꯥꯝ ꯅꯨꯡꯉꯥꯏꯅꯦ ꯍꯧꯖꯤꯛ ꯀꯨꯁꯤꯗ ꯑꯣꯏꯕ꯭ꯔꯣ
ꯍꯣꯏ ꯐ꯭ꯔꯤ ꯈꯔ ꯑꯣꯏꯔꯛꯄꯅꯨꯗ ꯇꯧꯕꯅꯤꯗ
ꯎꯝ ꯆꯥꯛꯤ ꯆꯥꯔꯔꯕꯣ
ꯎꯝ ꯍꯧꯖꯤꯛ ꯆꯥꯛ ꯍꯧꯖꯤꯛꯇ ꯆꯥꯛ ꯇꯣꯛꯄꯗ ꯉꯥꯏꯔꯤ ꯅꯪꯗꯤ ꯆꯥꯔꯕꯣ
ꯆꯥꯔꯦ ꯆꯥꯔꯦ ꯀꯩ ꯌꯥꯅꯣ
ꯑꯩꯈꯣꯏ ꯀꯩꯅꯣ ꯄꯝꯀꯤꯟ ꯂꯤꯐꯇꯣ
ꯑꯣ
ꯑꯗꯨꯗꯨ ꯆꯥꯏ
ꯐꯋꯦ
ꯅꯪꯗꯤ
ꯍꯥꯎꯅꯦꯦ ꯃꯥꯏꯅ ꯑꯩꯗꯤ ꯀꯣꯕꯤꯅꯦ ꯎꯝ ꯄꯅꯦ
ꯎꯝ
ꯎ ꯏ
ꯍꯧꯖꯤꯛ ꯅꯪ ꯐ꯭ꯔꯤ ꯑꯣꯏꯕ꯭ꯔꯣ
ꯀ ꯑꯣꯏꯔꯤ ꯉꯉꯥꯡ ꯑꯉꯥꯡꯔꯤ ꯑꯗꯣ ꯑꯉꯥꯡ ꯄꯔꯒ ꯂꯩꯌꯦ
ꯑꯣ ꯑꯉꯥꯡꯗꯨꯕꯨ ꯀꯌꯥꯝ ꯆꯥꯎꯔꯒꯦ
ꯀꯩꯅꯣ ꯀꯩꯕꯥ ꯊꯥ ꯅꯤꯄꯜ ꯊꯥ ꯅꯤꯄꯜ ꯐꯥꯎꯔꯦ
ꯑꯉꯥꯡꯗꯣ ꯁꯦꯟꯅꯕ ꯅꯨꯡꯉꯥꯏꯕ꯭ꯔꯣ
ꯈꯪꯗꯦꯗ ꯅꯨꯡꯉꯥꯏꯔꯤꯔꯥ ꯅꯨꯡꯉꯥꯏꯇ꯭ꯔꯤꯔꯥ ꯌꯥꯝ ꯋꯥꯏ ꯀꯄꯗꯤ ꯀꯞ ꯊꯗ ꯃꯕꯨꯒ ꯂꯗꯔꯒꯗꯤ
ꯑꯝ
ꯕꯨꯒꯂꯥꯝꯅꯗꯤ ꯀꯛꯄꯦ ꯕꯨꯕꯨꯒꯂꯥꯝꯗꯗꯤ ꯀꯞꯄꯦ
ꯅꯤꯉꯥꯏ ꯌꯥꯝ ꯀꯟꯕ ꯑꯉꯥꯡꯗꯤ ꯂꯧꯕꯅꯦ ꯋꯥꯕ ꯕꯅꯤ
ꯏ ꯏ ꯐꯔꯤ ꯇꯧꯔꯅꯤ ꯌꯦ ꯇ ꯑꯗꯨ꯭ꯔꯦ ꯁꯥꯥꯕꯒꯄꯝ ꯑꯉꯥꯡ ꯀꯥꯞꯄ ꯍꯧꯔꯒꯗꯤ ꯑꯁ ꯄ ꯃꯤ ꯌꯥꯝ ꯂꯥꯛꯇ꯭ꯔꯣ
ꯑꯩꯈꯣꯏꯗꯤ ꯃꯤ ꯎꯝ ꯀꯅꯥꯁꯨ ꯂꯥꯛꯀꯦꯗ
ꯉꯍꯥꯛ ꯉꯍꯥꯛ ꯐ꯭ꯔꯤ ꯂꯩꯊꯣꯛꯄꯗꯣ ꯑꯗꯨꯅ ꯅꯨꯡꯉꯥꯏꯅꯦꯦ ꯊꯕꯛꯇꯣ ꯑꯗꯨꯝ ꯁꯨꯔꯒ ꯂꯩꯔꯗꯤ ꯋꯥꯏꯑꯦꯕ
ꯃꯥꯅꯤ ꯃꯥꯅꯤ ꯋꯥꯕꯅꯤ ꯅ ꯉꯁꯤ ꯀꯅꯥ ꯀꯅꯥ ꯋꯥꯔꯤ ꯁꯥꯟꯅꯔꯒꯦ
ꯑꯩꯗꯤ ꯀꯅꯥꯝ ꯁꯥꯟꯅꯗꯦꯗ
ꯑꯦ ꯁꯗ ꯄꯤ ꯌꯥꯖꯃ
ꯁꯥꯟꯅꯒꯗꯕꯗꯣ ꯃꯤ ꯈꯔ ꯈꯔ ꯑꯃꯨꯛ ꯂꯥꯛꯄꯗꯨꯗꯅꯦ ꯌꯥꯗ꯭ꯔꯕꯣ
ꯎꯝ ꯅꯅꯥꯍꯎ ꯍꯣꯏ ꯃꯤ ꯌꯥꯝ ꯂꯩꯕꯅꯦ ꯍ ꯁꯥꯟꯅꯁꯦ ꯍꯥꯏꯕ ꯃꯤ ꯌꯥꯝ ꯂꯩꯕ
ꯎꯝ ꯍꯣꯔꯦ ꯁꯥꯟꯅꯅꯤꯡꯉꯁꯨ ꯑꯩꯗꯤ ꯑꯗꯨꯝ ꯃꯣꯏꯅ ꯑꯃꯨꯛ ꯊꯕꯛ ꯃꯤ ꯑꯃꯨꯛ ꯂꯥꯛꯑꯗꯤ ꯑꯃꯨꯛ ꯐ ꯐꯠ ꯂꯥꯎꯅ ꯍꯧꯒꯠꯂꯒ ꯊꯕꯛ ꯇꯧꯕꯗꯣ ꯅꯨꯡꯉꯥꯏꯇꯦꯕ
ꯑꯗꯨꯕꯨꯗꯤ ꯑꯣꯏꯅꯦ ꯑꯗꯨ ꯅꯪꯗꯤ ꯀꯩꯅꯣꯝꯃꯇ ꯎ ꯍꯔꯣ ꯍꯔꯣ
ꯇ ꯂꯣꯏꯒꯦ
ꯄꯨꯡ ꯃꯉꯥ ꯄꯨꯡ ꯇꯔꯨꯛ ꯁ꯭ꯋꯥꯏꯗ ꯂꯩꯕꯅꯤ ꯄꯨꯡ ꯃꯉꯥꯗꯨꯗꯤ ꯂꯣꯏꯕꯅꯦꯕ ꯑꯣ ꯄꯨꯡ ꯃꯉꯥ ꯃꯈꯥꯏ ꯑꯗꯨꯝ ꯍꯦꯜꯂꯦ
ꯌꯨꯝ ꯌ ꯌꯨꯝ ꯌꯧꯕꯅ ꯄꯨꯡ ꯀꯌꯥꯗ ꯌꯧꯕ
ꯎꯝ ꯎ ꯇꯔꯨꯛ ꯇꯔꯨꯛ ꯇꯥꯔꯝꯗꯥꯏꯗ ꯑꯗꯨꯝ ꯌꯧꯔ
ꯊꯦꯡꯉꯅꯦ
ꯊꯉꯦ ꯊꯤꯉꯦꯦ ꯆꯉꯁꯤ ꯆ ꯅ ꯑꯃꯇꯅꯤ ꯂ ꯇꯥꯗꯦ
ꯑ ꯗꯀ꯭ꯔꯥ ꯊꯒꯦ ꯍꯥ
ꯌꯨꯝ ꯆꯠꯂꯣꯏꯗ꯭ꯔꯣ ꯌꯨꯝꯗ
ꯌꯨꯝ ꯈꯪꯗꯦꯗ ꯌꯨꯝ ꯆꯠꯂꯁꯤꯔꯗꯤ ꯇꯧꯕꯅꯦ ꯑꯗꯣ
ꯎ ꯑꯩꯁꯨ ꯌꯨꯝꯁꯤ ꯆꯠꯅꯤꯡꯕꯅꯤꯅꯦ ꯑꯗꯨ ꯃꯇꯝꯁꯨ ꯂꯩꯇꯦ ꯑꯩꯒꯤ ꯃꯁꯤ ꯁꯨꯇꯤ ꯂꯧꯕꯁꯨ ꯌꯥꯗꯕꯅꯤꯅ
ꯃꯇꯝ ꯐꯪꯉꯀꯥꯟꯗ ꯆꯠꯃꯤꯟꯅꯁꯤꯅꯤ
ꯆꯠꯁꯤꯦ ꯆꯠꯁꯤꯦ ꯑꯥ ꯉꯁꯤꯗꯣ ꯑꯩꯒꯤ ꯈꯨꯔꯨꯗꯣ ꯈꯪꯕ꯭ꯔꯥꯒ ꯨꯝꯗꯣ
ꯑꯥ
ꯈꯨꯔꯨ ꯈꯥꯡꯗ ꯑꯁ ꯑꯗꯨ ꯌꯥꯝ ꯃꯥꯡꯉꯕꯣ ꯀꯃꯒꯥꯟꯅꯒꯗꯨꯥꯏꯇꯕꯅ
ꯎꯝ ꯑꯩꯁꯨꯅꯦ ꯊꯕꯛꯇꯨ ꯐꯝ ꯐꯝ ꯑꯗꯨꯝ ꯁꯣꯝ ꯐꯝ ꯐꯝꯒ ꯇꯧꯔ ꯈ꯭ꯋꯥꯡ ꯉꯁꯤ ꯌꯥꯝ ꯅꯥꯔꯦꯍꯦ
ꯌꯥꯅꯤꯦ ꯎ ꯊ ꯀ
ꯊꯕꯛꯀꯤ ꯃꯍꯨꯠ ꯁꯤꯟꯅꯕꯁꯨ ꯂꯩꯇꯕꯅꯤꯅꯅꯦ
ꯎꯝ
ꯁꯟꯗꯦꯗꯗꯤ ꯁꯨꯇꯤ ꯂꯧꯁꯤꯔꯥꯅꯁꯟꯕꯅꯦꯍꯦ ꯋꯥ ꯄꯟꯕꯒꯤꯀꯣ
ꯎꯝ ꯅꯪꯁꯨ ꯆꯪꯉꯒ ꯀꯣ ꯍꯥꯏꯗꯤ ꯃꯤ ꯋꯥꯔꯤ
ꯍꯥꯏꯥꯏꯕꯗꯣ
ꯑꯝ
ꯑꯗꯨꯃꯥꯏꯅ ꯍꯥꯏꯌꯦ ꯊꯥꯔꯒ ꯌꯦꯡꯉꯣꯕ ꯑꯗꯨꯝ ꯇꯧꯔꯛꯀꯦ ꯇꯧꯔꯛꯑꯣ ꯍꯥꯏꯕ ꯌꯥꯝ ꯂꯩꯕꯅꯦꯕ
ꯎꯝ
ꯍꯥ ꯁꯥꯏ ꯃꯤ ꯌꯥꯝ ꯑꯃ ꯑꯩꯈꯣꯏ ꯈꯨꯟꯒꯤ ꯀꯔꯤꯕ ꯎ ꯀꯩꯅꯣ ꯍꯥꯏꯕꯗꯣ ꯅꯦꯛꯁ ꯔꯥꯎꯟ ꯌꯥꯝ ꯍꯥꯏꯕ ꯅꯨꯄꯥꯗꯣ
ꯑꯥ
ꯑꯗꯨꯁꯨ ꯇꯧꯋꯣ ꯋꯥꯔꯤ ꯁꯥꯟꯅꯕ ꯅꯨꯡꯉꯥꯏ ꯍꯥꯏꯌꯦ ꯇ꯭ꯔꯥꯏ ꯇꯧꯔ ꯍꯌꯦꯡꯉ
ꯈꯥꯎꯗꯦꯗ ꯑꯗꯨꯨ
ꯑꯁ ꯋꯥꯡꯉꯦ ꯑꯩꯈꯣꯏ ꯈꯨꯟꯗꯒꯤ ꯅꯅꯥꯎ ꯅꯨꯄꯥꯈꯏ ꯃꯃꯥꯟꯅꯕꯗꯣ
ꯎ
ꯊ ꯊꯀ꯭ꯔꯕ ꯐꯔ ꯎꯝ
ꯎ ꯎꯝ
ꯑꯗꯨꯝ ꯑꯩꯈꯣꯏꯅꯤ ꯍꯣꯔꯦꯟ ꯍꯣꯔꯦꯟ ꯂꯥ ꯑꯃꯨꯛ ꯃꯥ ꯐ꯭ꯔꯤ ꯂꯩꯕ꯭ꯔꯥ ꯂꯩꯇꯕ꯭ꯔꯥ ꯈꯪꯉꯒ ꯇꯧꯒꯦ
ꯑꯣ ꯍꯧꯖꯤꯛ ꯐ꯭ꯔꯤ ꯑꯗꯨꯝ ꯌꯥꯝ ꯂꯩꯕ ꯌꯥꯝꯁ ꯊꯕꯔ
ꯇꯥꯏ ꯇ ꯇꯥꯔ ꯑꯣꯁꯦ ꯋꯥꯔꯄ ꯋꯥꯔꯤꯗꯤ ꯌꯥꯝ ꯅꯨꯡꯉꯥꯏꯅꯗꯤ ꯍꯥꯏꯅꯩꯌꯦ ꯑꯗꯨ ꯈꯪꯗꯦ
ꯈꯪꯗꯕ ꯍꯣꯔ ꯅꯨꯡꯉꯥꯏ ꯍꯥꯏꯔꯒ ꯑꯃꯨꯛ ꯀꯣꯜ ꯇꯧꯔꯛꯄꯗ ꯇꯨꯃꯤꯟꯅ ꯂꯩꯅꯕꯗꯨꯒ ꯇꯧꯔꯗꯤ ꯏꯁ ꯂꯣꯏꯔꯦꯈꯦ
ꯍꯅ ꯑꯁꯃꯆꯤꯟꯅꯦ ꯍꯥꯏꯔꯅꯤꯒ ꯑꯗꯨꯁꯨ ꯃꯆꯤꯟꯗꯤ ꯃꯩ ꯆꯠꯄꯅꯤꯅ
ꯍꯣꯏ
ꯑꯩꯈꯣꯏꯅꯒ ꯋꯥ ꯉꯥꯡꯕ ꯍꯩꯇꯕꯒ
ꯎꯝ ꯑꯗꯨꯅꯦ ꯎꯝ
ꯑꯈꯪꯗꯦꯁ ꯇꯧꯔꯒꯅꯤ ꯌꯥꯟ ꯌꯥꯅꯕ ꯍꯦꯛꯇ ꯁꯤꯟꯕ ꯍꯥꯏꯗꯨꯗꯤ
ꯑ
ꯑꯗꯣ ꯑꯩꯅ ꯅꯍꯥꯟ ꯕꯥꯔꯗꯦꯗ ꯀꯣꯏꯕ ꯆꯠꯄ ꯍꯥꯏꯕ ꯈꯣꯠꯄꯗꯣ
ꯍ ꯑꯝ
ꯑꯗꯨꯗꯣ ꯑꯩ ꯎꯝ ꯍꯥꯏꯗꯤ ꯍꯥꯏꯈꯤꯕꯅꯦ ꯑꯕ ꯆ ꯆꯜꯂ ꯁꯣ ꯄꯨꯟꯅ ꯆꯠꯃꯤꯟꯅꯁ ꯅꯠꯇ꯭ꯔꯗꯤ ꯃꯥꯁꯨ ꯇꯜꯂꯦ ꯍꯥꯏꯔꯛꯏꯅꯦ
ꯑꯁ ꯈꯪꯗꯦꯅꯦ ꯅꯣꯏ ꯍꯥꯏꯅꯧꯅꯦ ꯑꯗꯨ ꯅꯨꯄꯥꯗꯗꯤ ꯍꯥꯏꯕ ꯃꯇꯝ ꯍꯥꯏꯔꯁꯨꯀꯣ ꯀꯔꯤꯅꯣ ꯈꯪꯗꯦ ꯎꯝ ꯅꯪꯅ ꯍꯥꯏꯌꯣ ꯅꯪꯅ ꯑꯩ ꯍꯣꯔꯦꯟꯗꯣ ꯃꯣꯔꯦꯟꯗꯣ ꯋꯥꯔꯤ ꯁꯥꯍꯟꯕꯤꯒꯦꯕ ꯑꯩꯒꯤ ꯐꯣꯟꯗꯒꯤ ꯅꯘꯔ ꯆꯁꯤꯦ ꯆꯠꯁꯦ ꯍꯥꯏꯅ ꯍꯥꯏꯌꯣꯕ ꯑꯗꯨꯗꯤ ꯗꯦꯠ ꯀꯌꯥꯗꯅꯣ
ꯑꯗꯨꯗꯣ ꯗꯦꯠꯇꯣ ꯇ꯭ꯋꯦꯟꯇꯤ ꯋꯥꯟ ꯑꯣꯏꯕꯅꯤꯍꯦ
ꯏꯁꯁ ꯑꯗꯨꯗꯤ ꯌꯥꯝ ꯋꯥꯠꯂꯤꯅ
ꯍꯣꯏ ꯋꯥꯠꯂꯨꯁꯨ ꯍꯧꯖꯤꯛꯅ ꯇꯧꯔꯗꯤ ꯈꯔ ꯐꯩꯗꯅ ꯈꯨꯗꯛ ꯈꯨꯊꯛꯇ ꯍꯥꯊꯨ ꯍꯥꯊꯨ ꯇꯧꯕꯗꯣ ꯅꯨꯡꯉꯥꯏꯅ ꯅꯠꯇꯦꯗ
ꯑꯗꯨ ꯍꯥꯏꯅꯔꯣ ꯅꯪ ꯑꯩꯅ ꯍꯥꯏꯕꯗꯨꯗꯤ ꯇꯥꯗ꯭ꯔꯦꯕ ꯃꯥ ꯇ ꯀꯔꯤ ꯇꯕ ꯈꯪꯗ ꯑꯗꯨ ꯅꯪ ꯍꯣꯔꯦꯟ ꯍꯥꯏꯔꯣ ꯑꯩ ꯅꯉꯣꯟꯗ ꯐꯣꯟ ꯇꯧꯍꯟꯒꯦ ꯑꯗꯨꯒ ꯆꯠꯁꯦ ꯑꯩꯁꯨ ꯆꯠꯇꯤ ꯆꯠꯅꯤꯡꯉꯦꯕ ꯃꯥꯁꯨ ꯑꯃꯨꯛ ꯌꯥꯗ꯭ꯔꯗꯤ ꯑꯩ ꯀꯃꯥꯏꯅ ꯆꯠꯀꯅꯤ
ꯍꯣꯏꯅꯦ ꯌꯥꯅꯕ ꯍꯦꯛꯇ ꯉꯥꯡꯅꯔꯁꯤꯅꯦ
ꯃꯅꯦ ꯌꯥꯗ ꯄꯉ
ꯆꯍꯤ ꯑꯃꯗ ꯑꯃꯨꯛꯇꯪ ꯂꯥꯛꯄꯗꯣ ꯑꯗꯨꯗꯣ ꯇꯧꯍꯧꯗ꯭ꯔꯗꯤ ꯅꯨꯡꯉꯥꯏꯔꯔꯣꯏꯗ
ꯑꯗꯨꯅꯦ ꯑꯗꯨꯕꯨ ꯋꯥꯔꯤꯁꯨ ꯁꯥꯒꯗꯕ ꯂꯩꯕꯅꯦ ꯑꯩꯈꯣꯏꯁꯦ ꯈꯗ꯭ꯔꯦ ꯅꯪꯗꯤ ꯅꯪꯗꯤ ꯍꯟꯗꯛ ꯊꯕꯛ ꯌꯥꯝ ꯊꯦꯡꯅ ꯂꯣꯏꯕ ꯃꯥꯜꯂꯅꯦ ꯃꯤ ꯌꯥꯝ ꯂꯥꯛꯄ꯭ꯔꯣ
ꯃꯤ ꯈꯔꯗꯤ ꯑꯗꯨꯝ ꯂꯥꯛꯑꯅꯦ
ꯎꯝ ꯌꯥꯝ ꯊꯦꯡꯅ ꯊꯦꯡꯅ ꯍꯜꯂꯛꯑꯦꯕ ꯅꯪꯗꯣ
ꯌꯥꯗ꯭ꯔꯣꯏꯅꯦ ꯊꯕꯛ ꯉꯟꯅ ꯍꯟꯒꯦ ꯇꯧꯔꯒꯁꯨ ꯃꯣꯏꯅ ꯑꯝꯇ ꯌꯥꯗꯕ ꯎ
ꯑꯩꯈꯣꯏꯒꯤ ꯑꯉꯥꯡꯁꯤꯡꯁꯦ ꯌꯥꯝ ꯁꯥꯊꯤ ꯃꯟꯗꯅꯀꯣ ꯀꯔꯤ ꯇꯧꯁꯤꯅ ꯈꯪꯗꯦꯗ ꯌꯥꯝ ꯂꯝ ꯁꯦꯜꯂꯦꯕ ꯑꯉꯥꯡꯁꯤꯡꯁꯦ ꯍꯥꯏꯕꯁꯨ ꯇꯥꯗꯦ ꯑꯗꯨꯝ ꯂꯝꯝ ꯍꯦꯟꯅ ꯇꯧꯔꯦ
ꯑꯉꯥꯡꯁꯤꯡꯗꯤ ꯃꯔꯛ ꯃꯔꯛꯇ ꯄꯨꯔꯁꯨ ꯌꯥꯕꯗꯤ ꯍꯦ ꯂꯝ ꯍꯦꯜꯂꯗꯤ ꯉꯥꯏꯍꯥꯛ ꯉꯥꯏꯍꯥꯛ ꯐꯨꯔꯒ ꯍꯦꯃꯕꯨꯨ
ꯍꯥꯏꯗꯤ ꯃꯆꯦꯅ ꯀ ꯐꯏ ꯑꯩ ꯇꯝꯈꯤꯅꯤ ꯑ ꯐ
ꯈꯪꯅꯨ ꯌꯥꯅ ꯌꯥꯅꯕ ꯌꯦꯡꯁꯟꯕ ꯍꯥꯏꯗꯨꯅꯤ
ꯃꯃꯥꯒ ꯂꯩꯔ ꯍꯔꯦꯟ ꯂꯥꯛꯑꯣ ꯑꯩꯣꯏꯕꯤ ꯇꯨꯡꯒꯤꯁꯨ ꯃꯃꯥ ꯎꯝ ꯅꯪꯗꯤ ꯍꯧꯖꯤꯛ ꯊꯕꯛ ꯂꯩꯇꯕꯅꯤꯅ
ꯊꯥꯎ ꯑꯣꯏꯇꯕꯅꯤꯅ ꯑꯗꯨꯝ ꯄꯣꯊꯥꯔꯤꯅꯦ
ꯑ ꯐꯔ ꯄ ꯔꯦ ꯆꯦꯅꯤ ꯊꯥꯕ꯭ꯔꯣ
ꯀꯔꯤꯕ
ꯑꯦꯁꯤꯤꯁꯕ ꯔꯀꯛ ꯍꯥꯏ
ꯎꯝ ꯍꯥꯏꯥꯏ
ꯎꯝ ꯑꯗꯨ ꯑꯣꯏ ꯀꯥꯒꯗꯕꯨꯗꯤ ꯑꯃ ꯂꯩꯦ
ꯑꯁ ꯐꯦꯟ ꯊꯥꯔꯁꯨ ꯐꯦꯟꯗꯨꯅꯅꯦ ꯑꯃꯨꯛꯀ ꯁꯥꯡꯍꯜꯂꯛꯑꯦ ꯈꯔ ꯐꯒꯗ꯭ꯔꯥ ꯍꯥꯏꯅ ꯌꯥꯝ ꯇꯥꯏꯌꯦꯕ
ꯅꯨꯡꯁꯤꯠ ꯆꯪꯐꯝ ꯆꯠꯐꯝ ꯂꯩꯇꯕꯩꯅꯦ ꯅꯣꯏꯒꯤ ꯀꯥꯗꯣ ꯌꯥꯝ ꯄꯤꯛꯄꯅꯤꯅ ꯅꯨꯡꯁꯤꯠꯇ ꯆꯪꯉꯄ ꯐ꯭ꯔꯦꯁ ꯇꯔꯦ ꯁꯥꯅꯦ
ꯎꯝ ꯅꯨꯡꯁꯤꯠ ꯅꯨꯡꯁꯤꯠ ꯆꯪꯅꯕ ꯃꯐꯝ ꯑꯃ ꯁꯦꯝꯕꯤꯗ꯭ꯔꯦ
ꯎꯝ ꯅꯣꯏꯒꯤ ꯃꯅꯥꯛ ꯃꯅꯥꯛ ꯊꯗꯤ ꯀꯣꯖꯂ
ꯍꯥꯥ
ꯀꯔꯤꯕ
ꯅꯣꯏꯒꯤ ꯃꯅꯥꯛ ꯃꯅꯥꯛꯇ ꯂꯩꯕꯁꯤ ꯃꯤ ꯃꯤ ꯌꯥꯝ ꯂꯥꯛꯄ꯭ꯔꯣ
ꯈꯪꯗꯦꯗ ꯃꯣꯏꯁꯨ ꯂꯥꯛꯎ ꯇꯥꯅꯤ ꯎꯗꯦꯗ
ꯎꯝ ꯑꯗꯨꯖꯤꯀꯗꯤ ꯁꯥꯕꯅꯤꯅꯀꯣ ꯇꯟꯅꯕ ꯃꯅꯤ ꯆꯥꯗꯤ ꯑꯗꯤ ꯊꯥꯎ ꯊꯨꯝ ꯌꯥꯝ ꯆꯥ ꯇꯜꯂꯒꯅ